ꯍꯜꯂꯣ ꯇꯥꯕꯤꯕ꯭ꯔꯣ ꯍꯜꯂꯣ ꯍꯜꯂꯣ ꯇꯥꯗꯦ ꯇꯦꯁꯦ ꯊꯝꯕꯤ ꯊꯝꯕꯤꯒꯅꯣ ꯇꯔꯦ ꯇꯥꯕꯤꯕ꯭ꯔꯣ ꯑꯗꯨꯝ ꯄꯥꯢꯕꯤꯌꯨ ꯑꯗꯨꯝ ꯄꯥꯢꯕꯤꯌꯨ ꯑꯗꯨꯝ ꯄꯥꯢꯕꯤꯌꯣ ꯎꯝ ꯉꯥꯎꯔꯦ ꯉꯥꯎ ꯌꯦꯡꯕꯤꯌꯨ ꯑꯩꯅ ꯀꯩꯅꯣꯝꯃ ꯊꯥꯕꯅꯤ ꯑꯃꯨꯛꯇꯪ ꯌꯦꯡꯕꯤꯌꯨ ꯌꯥꯈꯤꯗ꯭ꯔꯦ ꯑꯣꯍꯣ ꯇꯥꯔꯦ ꯍꯦ ꯍꯧꯖꯤꯛꯇ
ꯀꯩꯗꯧꯔꯒ ꯂꯩꯒꯦꯕꯣ
ꯑꯁ ꯅꯨꯡꯗꯤꯜ ꯐꯝꯃꯒ ꯂꯩꯑꯦ ꯅꯣꯡꯒ ꯇꯥꯗ꯭ꯔꯣ ꯅꯣꯢꯔꯣꯝꯗ
ꯑꯁ ꯅꯣꯡ ꯀꯟꯅ ꯇꯥꯔꯤꯅꯦ
ꯑꯨꯁ ꯑꯩꯉꯣꯟꯁꯨ ꯇꯥꯢꯅꯦ ꯂꯥꯞꯅꯗ꯭ꯔꯦ ꯑꯗꯨꯗꯤ ꯅꯣꯡ ꯅꯣꯡ ꯇꯥꯕ ꯑꯦꯔꯤꯌꯥꯗ ꯑꯃꯨꯛ ꯂꯩꯔꯦ
ꯑꯥ ꯑꯥꯅꯛꯄ ꯖꯒꯥꯗ ꯂꯩꯔꯦ ꯑꯁ ꯕꯖꯥ ꯕꯖꯥꯔ ꯑꯦꯔꯤꯌꯥ
ꯑꯣꯢꯔꯝꯒꯗꯧꯕ ꯃꯥꯜꯂꯦ ꯀꯩꯗꯧꯔꯦ ꯕꯥ ꯍꯧꯖꯤꯛꯀꯤꯗꯣ
ꯀꯩ ꯃꯊꯦꯜ ꯆꯥꯔꯒꯦ ꯅꯪꯗꯤ
ꯃꯁꯤꯁꯦ ꯎꯝ ꯁꯣꯢꯕꯨꯝ ꯀꯩꯕ ꯈꯔ
ꯑꯥ ꯑꯣ ꯁꯣꯢꯕꯨꯝꯗꯣ
ꯑꯥ ꯑꯗꯨꯗꯣ ꯍꯣꯢ ꯑꯗꯨꯗꯨꯒ ꯏꯔꯣꯝꯕ ꯅꯠꯇꯦ ꯑꯗꯨꯗꯥ ꯉꯥꯍꯩ ꯉꯥꯍꯩ ꯍꯥꯞꯄ ꯉꯥꯍꯩ ꯍꯥꯢꯕꯗꯣ ꯅꯣꯢ ꯉꯥꯍꯩ ꯆꯠꯇ꯭ꯔꯣ ꯅꯣꯢꯉꯣꯟꯝꯗꯖꯨ
ꯑꯥ
ꯉꯥ ꯉꯥꯍꯩ ꯍꯥꯢꯕꯗꯣ
ꯑꯥ ꯑꯥ ꯈꯪꯉꯦ ꯈꯪꯉꯦ
ꯏꯆꯥ ꯍꯣꯢ ꯑꯗꯨꯗꯨꯒ
ꯍꯥꯎꯋꯦꯅꯦ ꯑꯗꯨꯗꯤ
ꯋꯥꯅ ꯋꯥꯅ ꯍꯥ ꯍꯥꯎꯔꯅꯨ ꯍꯥꯏꯔꯁꯨ ꯌꯥꯗ꯭ꯔꯦ ꯍꯧꯖꯤꯛ
ꯄꯨꯟꯁꯤꯖꯦ ꯀꯃꯥꯏ ꯀꯃꯥꯏ ꯂꯦꯜꯂꯤꯒꯦ ꯍꯧꯖꯤꯛꯀꯥꯟꯁꯦ
ꯑꯗꯨꯝ ꯈꯪꯗꯦꯗ ꯑꯗꯨꯝ ꯑꯥ ꯆꯠꯊꯣꯛꯄ ꯂꯩꯔꯒ ꯆꯠꯊꯣꯛꯄ ꯌꯥꯕ ꯃꯇꯥꯡ ꯂꯩꯔꯒꯗꯤ ꯑꯗꯨꯝ ꯆꯠꯊꯣꯛꯑꯦ ꯑꯗꯨ ꯅꯠꯇ꯭ꯔꯗꯤ ꯑꯗꯨꯝ ꯌꯨꯝꯗ ꯂꯩꯌꯦ ꯍꯥꯏ
ꯅꯣꯢꯌꯨꯝꯗ
ꯀ꯭ꯂꯥꯁ ꯑꯃꯨꯛ ꯆꯠꯂꯅꯤ ꯑꯃꯨꯛ ꯍꯂꯛꯀꯅꯤ
ꯎꯝ ꯑꯗꯣ ꯀꯩꯀꯩꯗꯤ ꯇꯝꯔꯤꯒꯦ ꯍꯧꯖꯤꯛꯀꯥꯟꯁꯦ ꯇꯝꯕ ꯂꯣꯏ ꯂꯣꯏꯔꯕ ꯀꯩ ꯀꯩ ꯇꯝꯔꯤ ꯑꯅꯧ ꯑꯅꯧꯕ ꯅꯠꯇ꯭ꯔ ꯀꯔꯝꯕ ꯃꯑꯣꯡꯗ ꯇꯝꯅꯔꯤꯒꯦ
ꯑꯍ ꯀꯩꯝ ꯇꯧꯗꯦꯗ ꯍꯟ ꯍꯟꯗꯛꯤ ꯀꯩꯅꯣ ꯑꯦꯛꯖꯥꯝ ꯊꯥ ꯂꯣꯏꯔꯒ ꯂꯩꯔꯅꯤ
ꯎꯝ ꯎꯝ ꯒ꯭ꯔꯦꯖꯨꯑꯦꯁꯟ ꯂꯣꯏꯈ꯭ꯔꯕꯣ ꯇꯝꯃꯤꯔꯣ
ꯂꯣꯏꯗ꯭ꯔꯦ ꯑꯥ ꯇꯝꯃꯤꯕ
ꯇꯝꯔꯤꯕꯀꯣ
ꯑꯥ
ꯒ꯭ꯔꯦꯖꯨꯑꯦꯁꯟꯁꯦ ꯎꯝ ꯅꯣꯡ ꯇꯥꯕ ꯑꯦꯔꯤꯌꯥꯗ ꯇꯝꯕ꯭ꯔꯥ ꯍꯧꯖꯤꯛ ꯅꯣꯡ ꯇꯥꯕꯒꯤ ꯑꯦꯔꯤꯌꯥꯗ ꯇꯝꯕ꯭ꯔꯥ ꯃꯄꯥ ꯑꯗꯨꯋꯥꯏꯗ ꯇꯝꯕ꯭ꯔꯥ ꯆꯕꯤꯅ ꯂꯥꯞꯅ ꯇꯝꯕ꯭ꯔꯥ
ꯍ
ꯗꯥꯏꯔꯦꯛ ꯀꯤ ꯋꯔꯤꯗꯣ
ꯄꯥꯏꯔ ꯇꯝꯗꯦ ꯈꯪꯗꯦ
ꯑꯥ
ꯅꯣꯡ ꯇꯥ ꯇꯥꯔꯝꯕꯁꯨ ꯌꯥꯏ ꯇꯥꯔꯝꯗꯕꯁꯨ ꯌꯥꯏ
ꯅꯣꯡ ꯇꯥꯕꯒꯤ ꯑꯦꯔꯤꯌꯥꯗꯣ ꯑꯣꯏꯗ꯭ꯔꯦꯕ ꯑꯗꯨꯗꯤ ꯈꯔ ꯂꯥꯞꯄ ꯃꯥꯜꯂꯦꯗ ꯑꯗꯨꯗꯤ ꯇꯝꯕ ꯃꯐꯝꯗꯤ
ꯎꯝ
ꯅꯪꯒꯤ
ꯑꯩꯈꯣꯏ ꯇꯝꯕ ꯌꯥꯕ ꯂꯣꯏ ꯇꯝꯊꯣꯛꯈ꯭ꯔꯦꯕ ꯑꯗꯣ ꯍꯧꯖꯤꯛꯇꯤ ꯇꯝꯅꯤꯡꯉꯥꯏ ꯂꯩꯇ꯭ꯔꯦ ꯍꯥꯏꯕ ꯇꯥꯔꯦ ꯑꯗꯨꯏ ꯌꯨꯝꯗ ꯐꯝꯃ ꯂꯩꯔꯦ
ꯌꯥꯏꯅꯦ ꯑꯗꯨꯁꯨ
ꯎꯝ ꯇꯝꯕꯗꯤ ꯌꯥꯝ ꯂꯥꯏꯕꯅꯦ ꯂꯣꯏꯕꯗꯅꯦ ꯉꯥꯎꯔꯤꯁꯦ
ꯎꯝ ꯎꯝ ꯀꯅꯥ ꯀꯅꯥ ꯂꯩꯔꯦ ꯅꯪꯗꯤ ꯅꯊꯟꯇ ꯂꯩꯕ꯭ꯔꯥ
ꯏꯊꯟꯇ ꯍꯧꯖꯤꯛꯄꯨꯗꯤ ꯍꯣꯏ ꯑꯗꯨ ꯏꯊꯟꯇ ꯂꯩꯇꯦ ꯏꯊꯟꯇ ꯂꯩꯇꯦ
ꯎꯝ
ꯑꯩꯈꯣꯏ ꯐꯦꯃꯤꯂꯤ ꯑꯣꯏꯅ ꯂꯩꯌꯦ ꯏꯆꯦ ꯈꯣꯏꯒ ꯍꯤꯡꯉꯤ ꯍꯥꯏꯕ ꯇꯥꯔꯦ ꯅꯪꯗꯤ
ꯑꯩ ꯏꯅꯥꯎꯄꯤꯒ
ꯎꯝ ꯔꯦꯟꯇ ꯂꯩꯕ꯭ꯔꯥ
ꯍꯣꯏ
ꯔꯦꯟꯇ ꯂꯩꯕꯅ ꯈꯔ ꯈꯔ ꯈ꯭ꯔ ꯅꯨꯡꯉꯥꯏꯔꯝꯒꯅꯤꯗ ꯍꯣꯁꯇꯦꯜꯒꯨꯝꯕ ꯂꯩꯕꯗꯒꯤꯗꯤ ꯑꯩꯅ ꯈꯟꯕꯗ
ꯑꯗꯨꯝ ꯑꯗꯨꯝ ꯅꯨꯡꯉꯥꯏꯗ
ꯈꯔ ꯐ꯭ꯔꯤ ꯍꯦꯟꯅ ꯑꯣꯏꯗꯅ ꯍꯣꯁꯇꯦꯜꯒꯨꯝꯕꯁꯤꯗꯤ ꯀꯩꯅꯣ ꯑꯃꯨꯛꯀ
ꯔꯨꯜꯁ ꯂꯩꯗꯅ ꯍꯣꯁꯇꯦꯜꯒꯤꯗꯤ
ꯃꯥꯒꯤ ꯑꯗꯨꯝ ꯃꯈꯥꯗ ꯑꯗꯨꯝ ꯀꯟꯇ꯭ꯔꯣꯜꯗ ꯂꯩꯕꯁꯨ ꯕꯤꯠ ꯌꯥꯎꯗꯕꯅꯦꯕ ꯐ꯭ꯔꯤ ꯑꯣꯏꯗꯝꯅꯦꯕ
ꯑꯗꯨ ꯈꯔ ꯏꯁꯇ꯭ꯔꯤꯛ ꯑꯣꯏꯕꯤꯕꯒꯤ ꯍꯥꯏꯔꯒꯕꯨꯗꯤ ꯐꯕꯀꯣ ꯑꯗꯨꯁꯨ ꯑꯗꯣ ꯍꯧꯖꯤꯛꯁꯦ ꯑꯇꯩꯗꯤ ꯀꯣꯂꯦꯖꯁꯤ ꯀꯥꯔ ꯂꯩꯔꯦ ꯍꯥꯏꯔꯦ ꯑꯇꯩꯗꯤ ꯀꯩ ꯀꯩꯒ ꯇꯝ ꯊꯥꯅꯤꯉꯥꯏ ꯑꯦꯛꯖꯥꯝ ꯊꯥꯕ ꯈꯣꯠꯄ ꯂꯩꯗꯅ ꯀꯔꯝ ꯀꯔꯝꯕ ꯋꯥꯈꯜꯒꯗꯤ ꯂꯩꯒꯦ ꯍꯧꯖꯤꯛꯀꯥꯟꯁꯤ
ꯂꯩꯇꯦ ꯑꯗꯨꯒꯨꯝꯕ ꯍꯥꯟꯅ ꯂꯣꯏꯈꯤꯒꯦ
ꯇꯞꯅ ꯂꯥꯛꯀꯅꯤꯕ
ꯎꯝ
ꯎꯝ ꯀꯩꯅꯣ ꯈꯔ ꯀꯩꯅꯣ ꯏꯟꯇ꯭ꯔꯦꯁ ꯌꯥꯎꯕ ꯀꯔꯝꯕ ꯃꯄꯥ ꯑꯗꯨꯋꯥꯏꯗ ꯏꯟꯇ꯭ꯔꯦꯁ ꯌꯥꯎꯒꯅꯤ ꯁꯤ ꯏꯟꯇ꯭ꯔꯦꯁ ꯌꯥꯎꯕ ꯃꯄꯥꯥꯁꯦ ꯏꯟꯇ꯭ꯔꯦꯁ ꯌꯥꯎꯕ ꯃꯄꯥꯥꯁꯦ ꯀꯔꯝꯕ ꯃꯇꯥꯡꯗꯅ ꯈ꯭ꯋꯥꯏ ꯏꯟꯇ꯭ꯔꯦꯁ ꯌꯥꯎꯕ꯭ꯔꯥ ꯍꯥꯏꯔꯣꯅꯦ
ꯑꯩꯁꯦ ꯇꯨꯝꯃꯒ ꯆꯥꯕ
ꯌꯥ
ꯇꯨꯝꯃꯒ ꯆꯥꯕꯗ ꯏꯟꯇ꯭ꯔꯦꯁ ꯂꯩꯔꯦ
ꯆꯞ ꯃꯥꯟꯅꯒꯦ ꯇꯧꯋꯤꯍꯦ ꯑꯗꯨꯗꯤ ꯎꯝ ꯎꯝ ꯎꯝ
ꯑꯗꯨꯅ ꯈ꯭ꯋꯥꯏ ꯏꯟꯇ꯭ꯔꯦꯁ ꯂꯩꯔꯦ
ꯑꯗꯣ ꯀꯃꯥꯏꯅ ꯀꯔꯝ ꯀꯔꯝꯕ ꯃꯑꯣꯡꯗ ꯏꯟꯇ꯭ꯔꯦꯁ ꯂꯩ ꯏꯟꯇ꯭ꯔꯦꯁ ꯂꯩ ꯃꯑꯣꯡ ꯈꯔ ꯍꯥꯏꯔꯣꯅꯦ ꯐꯣꯟ ꯃꯦꯠꯂꯒ ꯂꯩꯕꯁꯦ ꯏꯟꯇ꯭ꯔꯦꯁ ꯌꯥꯎꯕ ꯁꯇꯥꯏꯜꯗꯣ ꯃꯑꯣꯡ ꯈꯔ ꯍꯥꯏꯕꯁꯨ ꯂꯩꯔꯝꯅꯤꯅ
ꯎꯝ ꯆꯥꯛ ꯆꯥꯇꯣꯛꯑꯒ ꯑꯃꯨꯛ ꯐꯣꯟ ꯌꯦꯡꯔꯅꯤ ꯑꯃꯨꯛ ꯐꯣꯟ ꯌꯦꯡꯕ ꯋꯥꯔꯒ ꯑꯃꯨꯛ ꯇꯨꯝꯒꯅꯤ
ꯎꯝ
ꯑꯗꯨꯅ ꯈ꯭ꯋꯥꯏ ꯅꯨꯡꯉꯥꯏꯔꯦ ꯑꯩꯒꯤꯗꯤ
ꯎꯝ ꯑꯗꯨꯗꯤ ꯃꯅꯥꯔꯛꯀꯦꯗꯧꯔꯦ ꯍꯧꯖꯤꯛ
ꯑꯗꯨꯝ ꯑꯗꯨꯝ ꯅꯨꯃꯤꯠ ꯇꯥꯔꯅꯤ
ꯂꯣꯏꯔꯦꯗ
ꯑꯗꯨ ꯈꯛꯇꯪꯔꯣ ꯑꯦ ꯑꯗꯨꯗꯒꯤ ꯑꯃꯨꯛ ꯍꯦꯟꯅ ꯑꯦꯛꯁꯄ꯭ꯂꯦꯟ ꯇꯧꯕ ꯍꯩꯇ꯭ꯔꯕ
ꯂꯣꯏꯔꯦ ꯀꯩꯅꯣ ꯑꯗꯨ ꯆꯥꯛ ꯊꯣꯡꯉꯅꯤ ꯑꯃꯨꯛꯀꯥ ꯆꯥꯔꯅꯤ ꯑꯃꯨꯛꯀꯥ ꯇꯨꯝꯃꯅꯤ ꯑꯃꯨꯛꯀꯥ ꯍꯧꯒꯠꯂꯅꯤ ꯐꯣꯟ ꯃꯦꯠꯂꯅꯤ ꯑꯗꯨꯨꯝ ꯆꯥ ꯑꯁ ꯔꯣꯇꯦꯁꯟ ꯑꯣꯏꯅ ꯆꯥꯠꯂꯦꯅꯦ ꯑꯗꯨꯗꯤ ꯁꯤꯗꯤ
ꯑꯣ ꯏꯆꯝ ꯆꯝꯕ ꯋꯥꯔꯤ ꯅꯤꯅꯦ ꯑꯗꯨꯗꯤ
ꯎꯝ
ꯑꯥ ꯑꯗꯨ ꯐꯣꯟ ꯌꯦꯡꯕꯁꯦ ꯀꯔꯝꯕ ꯀꯔꯝꯕ ꯃꯇꯥꯡꯗꯅ ꯈ꯭ꯋꯥꯏꯗꯩ ꯌꯦꯡꯕ ꯅꯨꯡꯉꯥꯏꯔꯦ ꯈ꯭ꯋꯥꯏꯗꯒꯤ ꯌꯦꯡꯒꯟꯕꯁꯦ ꯀꯔꯝꯕ ꯃꯇꯥꯡꯗ ꯈ꯭ꯋꯥꯏꯗꯒꯤ ꯌꯦꯡꯒꯟꯂꯦ ꯏꯟꯁꯇꯥꯒ꯭ꯔꯥꯝ ꯄꯥꯏꯒꯟꯕ꯭ꯔꯥ ꯑꯥ ꯑꯁ ꯑꯦ ꯃꯃꯤꯕꯤ ꯄꯥꯟꯗꯤ ꯄꯜꯂꯔꯣꯏꯒꯦꯍꯦ ꯑꯥ ꯀꯩꯅꯣ ꯈ꯭ꯋꯥꯏꯗꯒꯤ ꯌꯦꯡꯒꯟ ꯅꯪꯁꯦ ꯔꯤꯜꯁꯒꯨꯝꯕ ꯌꯦꯡꯒꯟꯕ꯭ꯔꯥ
ꯑꯥ
ꯁꯤꯝꯃ ꯌꯦꯡꯒꯟꯕ꯭ꯔꯥ ꯑꯍꯝ ꯀꯩꯀꯩ ꯊꯣꯡꯕ ꯆꯥꯕ ꯍꯥ
ꯊꯣꯡꯕ ꯆꯥꯕ ꯑꯗꯨꯝ ꯃꯔꯥꯛ ꯃꯔꯥꯛꯇ ꯁꯤ ꯃꯨꯛꯕꯥꯡꯒꯨꯝꯕ ꯌꯥꯎꯋꯦ ꯑꯗꯣ ꯑꯅꯝꯕꯗꯗꯤ ꯕ꯭ꯔꯤꯁꯀꯨꯝꯕ ꯀꯩꯅꯣ ꯑꯥꯏꯖꯤꯗ ꯑꯥ ꯁꯤ ꯁꯤ ꯇꯤ ꯚꯤ ꯐꯨꯇꯦꯖꯒꯨꯝꯕꯗꯣ ꯑꯗꯨꯗ
ꯁꯦ ꯁꯦ ꯃꯈꯜ ꯃꯈꯜꯅꯦꯕ ꯃꯤ ꯈꯨꯗꯤꯡꯃꯛ ꯂꯣꯏ ꯋꯥꯈꯜ ꯇꯣꯉꯥꯟꯕꯅꯤꯅꯀꯣ
ꯑꯗꯨꯝ ꯕꯣꯔꯤꯡ ꯆꯨꯔꯒ ꯏꯁꯩ ꯇꯥꯔꯒ ꯑꯃꯨꯛ ꯂꯦꯜꯂꯅꯤ ꯑꯃꯨꯛꯀꯥ
ꯑꯥ ꯑꯥ ꯑꯁ ꯅꯨꯡꯗꯤ ꯅꯨꯡꯉꯥꯏꯕꯖꯥꯅꯤꯍꯦ ꯑꯗꯨ ꯐꯥꯎꯗꯤ ꯑꯗꯣ ꯍꯧꯖꯤꯛꯀꯥꯟꯗꯤ ꯔꯦꯜꯒꯨꯝꯕꯁꯨ ꯌꯥꯝꯅ ꯅꯝꯒꯜꯂꯦꯗꯅ ꯃꯤꯁꯤꯡꯁꯦ ꯑꯗꯣ ꯅꯪꯗꯤ ꯅꯝꯕ ꯍꯩꯇ꯭ꯔꯣ
ꯑꯁ ꯈꯪꯗꯦ ꯑꯩꯗꯤ
ꯑꯗꯨꯒꯨꯝꯕꯩ ꯂꯩꯇꯕ
ꯌꯥꯎꯗꯦ ꯑꯩꯒꯤꯗꯤ ꯌꯦꯡꯕ ꯈꯛꯇꯅꯦ
ꯌꯦꯡꯕ ꯈꯛꯇꯪꯅꯦ ꯈꯔꯥ ꯌꯥꯗ꯭ꯔꯣ ꯍꯧꯖꯤꯛꯀꯥꯟ ꯌꯥꯝ ꯇꯧꯔꯕꯅꯦꯍꯦ
ꯃꯤ ꯑꯇꯩꯅ ꯇꯧꯔꯁꯨ ꯑꯩꯗꯤ ꯑꯗꯨꯒꯨꯝꯕꯗꯣ ꯍꯩꯇꯦꯅꯦ
ꯑꯥ ꯍꯣ ꯍꯣꯏ ꯃꯤꯂꯣꯏꯅ ꯑꯗꯨ ꯀꯔꯝꯕꯅꯣ ꯀꯩꯅ ꯈ꯭ꯋꯥꯏꯗꯒꯤ ꯍꯩꯔꯦ ꯑꯗꯨꯗꯤ ꯍꯩꯇꯕ ꯄꯥꯔꯇꯤ ꯈꯪꯈ꯭ꯔꯦ ꯑꯗꯣ ꯀꯔꯝꯕꯅ ꯈ꯭ꯋꯥꯏꯗꯒꯤ ꯈ꯭ꯋꯥꯏꯗꯒꯤ ꯍꯩꯕ꯭ꯔꯥ ꯑꯗꯨꯗꯤ
ꯏꯁꯩ ꯄꯪꯁꯛꯇꯒ ꯁꯥꯥꯛꯄꯗꯣ
ꯏꯁꯩ ꯄꯪꯁꯛꯇ ꯁꯛꯄꯁꯦ ꯍꯩꯕ ꯑꯠꯁꯥ ꯑꯗꯨ ꯐꯖꯅ ꯁꯛꯄꯗꯤ ꯍꯩꯇꯕ
ꯐꯖꯅꯗꯤ ꯁꯛꯄ ꯍꯩꯇꯦ ꯈꯣꯟꯁꯦ ꯌꯥꯗꯦ ꯀꯃꯥꯏ ꯐꯖꯅ ꯁꯛꯇꯣꯏꯅꯣ
ꯅꯁꯥ ꯑꯃꯨꯒ ꯊꯥꯖꯗꯕ ꯊꯥꯖꯗꯕ ꯀꯣꯝꯗ ꯉꯥ ꯂꯩ ꯀꯩꯅꯣ ꯑꯃ ꯍꯥꯏꯕ
ꯍꯦ ꯑꯗꯨꯏ ꯉꯥꯁꯨ ꯂꯩꯇꯦ ꯍꯥꯏꯅꯦ
ꯇꯦꯂꯦꯟ ꯑꯃ ꯑꯣꯏꯔꯝꯃꯗꯤ ꯀꯃꯥꯏ ꯇꯧꯕ ꯁꯤꯡꯒꯔ ꯁꯤꯡꯒꯔ ꯑꯣꯏꯕ ꯑꯣꯏꯕ ꯉꯝꯒꯗꯧꯕꯒꯤ ꯀꯦꯄꯥ ꯑꯃ ꯂꯩꯔꯝꯃꯗꯤ ꯅꯪ
ꯑꯣꯏꯔꯣꯏ ꯑꯣꯏꯔꯣꯏ
ꯏꯁꯩꯁꯦ ꯐꯖꯅꯗꯤ ꯁꯛꯄ ꯍꯩꯇꯕ ꯑꯗꯨꯕꯨ ꯑꯥ ꯄꯪꯁꯛ ꯁꯛꯄꯗꯤ ꯍꯩꯕꯒꯤ ꯇꯦꯂꯦꯟ ꯑꯃꯗꯤ ꯂꯩꯔꯦꯕ ꯅꯪꯁꯦ
ꯍꯣꯏ ꯂꯩꯔꯦ ꯅꯪꯗꯤ ꯅꯪꯒꯤ ꯑꯃꯨꯛ ꯍꯥꯏꯇꯔꯦꯅꯦ ꯑꯗꯨꯗꯤ
ꯍꯥꯏꯔꯣꯅꯦ ꯍꯥꯏꯔꯣ ꯍꯪꯉꯣ
ꯑꯦ ꯍꯧꯖꯤꯛꯀꯤ ꯀꯣꯏꯁꯟꯗꯣ ꯅꯪꯒꯤꯁꯨ ꯈ꯭ꯋꯥꯏ ꯏꯟꯇꯔꯦꯁ ꯂꯩꯕꯗꯣ ꯍꯥꯏꯔꯣꯅꯦ
ꯑꯩ ꯏꯟꯇ꯭ꯔꯦꯁ ꯂꯩꯕꯁꯤꯔ ꯎꯝ ꯈꯔ ꯃꯥꯟꯅꯕ ꯄꯥ ꯍꯥꯏꯔꯗꯤ ꯇꯨꯝꯕꯒ ꯐꯣꯟ ꯅꯝꯃꯒ ꯃꯇꯝ ꯃꯥꯡꯕꯁꯤꯗꯤ ꯆꯞ ꯃꯥꯟꯅꯔꯦ ꯏꯕꯥꯅꯤꯗꯤ ꯇꯦꯂꯦꯟꯇꯤ ꯆꯞ ꯃꯥꯟꯅꯔ ꯂꯩꯔꯝꯃꯦ ꯑꯗꯨꯕꯨꯗꯤ ꯌꯥꯔꯦ ꯑꯗꯨꯕꯨꯗꯤ ꯑꯗꯨꯒ ꯑꯩꯁꯨ ꯏꯁꯩꯗꯤ ꯁꯛꯄ ꯍꯩꯇ꯭ꯔꯦ ꯏꯁꯩ ꯐꯥꯎꯗꯤ ꯁꯛꯄ ꯍꯩꯇ꯭ꯔꯦ ꯑꯗꯨꯒꯤ ꯍꯩꯕ ꯍꯥꯏꯔꯗꯤ ꯎꯝ ꯍꯩꯕꯁꯦ ꯐꯣꯟ ꯅꯝꯕꯅ ꯐꯣꯟ ꯅꯝꯕ ꯃꯇꯝ ꯃꯥꯡꯍꯟꯕꯅ ꯈ꯭ꯋꯥꯏꯗꯒꯤ ꯍꯩꯕ ꯑꯣꯏꯕ ꯖꯥꯠꯅꯤꯗ꯫ ꯍꯩꯕꯁꯦ ꯄꯨꯊꯣꯛꯅꯤꯉꯥꯏ ꯂꯩꯇ꯭ꯔꯦꯅꯦ꯫ ꯀꯃꯥꯏ ꯇꯧꯁꯤꯔ ꯈꯪꯗꯦ ꯎꯝ ꯑꯁ ꯑꯗꯨ ꯈꯛꯇꯪ ꯉꯥꯏꯔꯕ ꯃꯥꯜꯂꯦ꯫ ꯇꯦꯂꯦꯟꯁꯦ ꯌꯥꯗ꯭ꯔꯦ ꯑꯇꯩꯗꯤ ꯈꯪꯗꯕ ꯃꯥꯜꯂꯦ꯫
ꯀꯣꯏꯕ ꯈꯣꯠꯄꯗꯤ ꯆꯠꯇꯦ
ꯀꯣꯏꯕ ꯈꯣꯠꯄꯁꯦ ꯁꯤ ꯆꯠꯇꯦ ꯍꯥꯏꯕ ꯌꯥꯏ ꯑꯗꯨꯕꯨ ꯏꯕꯤꯅꯤꯡ ꯒꯨꯝꯕꯗ ꯑꯩꯗꯤ ꯏꯊꯟꯇ ꯑꯗꯨꯝ ꯁꯥꯏꯀꯜ ꯊꯧꯔꯒꯀꯣ ꯉꯥꯏꯍꯥꯛ ꯑꯗꯨꯝ ꯊꯣꯛꯄꯗꯤ ꯈꯔ ꯍꯩꯅꯕꯤꯅꯤ ꯍꯥꯏꯕ ꯇꯥꯔꯦ꯫ ꯑꯗꯨꯕꯨ ꯌꯥꯝꯅ ꯏꯃꯥꯟꯅꯕ ꯈꯣꯏ ꯄꯨꯜꯂꯒ ꯆꯠꯊꯣꯛ ꯆꯠꯁꯤꯟ ꯇꯧꯕ ꯖꯥꯠꯇꯣ ꯑꯗꯨꯕꯧ ꯀꯦ ꯑꯩ ꯇꯧꯗ꯭ꯔꯦ ꯍꯥꯏꯕ ꯇꯥ ꯃꯇꯝꯗꯣ ꯈꯔ ꯇꯥꯏꯃꯤꯡ ꯃꯇꯝꯗꯣ ꯑꯦꯠꯖꯁ ꯂꯧꯕ꯫ ꯃꯔꯛꯇꯗꯤ ꯆꯠꯂꯦ ꯍꯥꯏꯕ ꯌꯥꯏ ꯑꯗꯣ ꯍꯣꯏ ꯑꯌꯥꯝꯕꯗꯤ ꯆꯠꯇ꯭ꯔꯦ ꯌꯥꯗꯤ ꯌꯥꯕꯖꯥꯠꯅꯦ ꯑꯗꯣ ꯑꯗꯣ ꯑꯌꯥꯝꯕ ꯑꯗꯨꯝ ꯆꯠꯇ꯭ꯔꯦ꯫ ꯑꯗꯨ ꯅꯪꯗꯤ ꯆꯠꯄ꯭ꯔꯥ ꯆꯠꯇꯕ꯭ꯔꯥ ꯀꯃꯥꯏ ꯇꯧꯒꯦ?
ꯔꯤꯛꯁꯣ ꯀꯌꯥ ꯊꯣꯏꯗꯣꯛꯅ ꯆꯠꯇꯦ ꯅꯍꯥꯟ ꯀꯩꯅꯣ ꯃꯃꯥꯡ ꯁꯟꯂꯦꯗꯀꯣ ꯑꯗꯨꯗꯤ ꯆꯠꯁꯤꯔ ꯈꯜꯂꯝꯅꯦꯕ ꯑꯗꯣ ꯌꯥꯗ꯭ꯔꯦꯅ꯫ ꯀꯩꯅꯣ ꯅꯣꯡ ꯆꯨꯕꯗꯒꯤ ꯄ꯭ꯂꯥꯟ ꯂꯣꯏ ꯀꯥꯏꯈ꯭ꯔꯦꯕ꯫
ꯎꯝ ꯎꯝ ꯅꯣꯡꯒ ꯆꯨꯔꯝꯗ꯭ꯔꯗꯤ ꯆꯠꯊꯒꯦꯁꯤꯅꯦꯕ꯫
ꯍꯣꯏ ꯑꯩ ꯆꯠꯊꯒꯦ ꯈꯜꯂꯤꯅꯦ ꯑꯗꯣ
ꯎꯝ ꯎꯝ ꯌꯥꯏ ꯌꯥꯏ ꯎꯝ